ꯍꯜ
ꯇꯥꯕ꯭ꯔꯣ
ꯍꯣꯏ ꯅꯪꯗꯤ ꯀꯃꯥꯏ ꯀꯃꯥꯏ ꯇꯧꯔꯒꯦ
ꯍꯝ ꯁꯨꯝ ꯅꯪꯒꯤ ꯈꯣꯟꯖꯦꯜ ꯇꯥꯕꯗ ꯑꯥ ꯌꯥꯝ ꯅꯨꯡꯁꯤꯍꯦ
ꯑꯩꯁꯨ ꯌꯥꯝ ꯅꯨꯡꯁꯤꯍꯦ ꯉꯁ- ꯥꯥꯥ ꯥꯏ ꯅꯪꯒꯤ ꯈꯣꯟꯖꯦꯜ ꯇꯥꯗꯕꯒꯤꯀꯣ ꯑꯩ ꯊꯋꯥꯏ ꯌꯥꯝ ꯅꯨꯡꯉꯥꯏꯇꯗꯅ ꯂꯩꯔꯤꯅꯦ ꯑꯩ ꯊꯋꯥꯏ ꯌꯥꯝ ꯅꯨꯡꯉꯥꯏꯇꯦꯀꯣ
ꯕꯒꯤ ꯑꯣꯏꯔꯝꯒꯅꯤꯗ
ꯑꯗꯨꯒꯤꯅꯦ ꯑꯩꯅ ꯑꯁ ꯑꯩ ꯌꯥꯝ ꯁꯥꯎꯅꯤꯡꯉꯤꯖꯥꯅꯤ
ꯑꯁ ꯁꯥꯎꯗꯤ ꯁꯥꯎꯒꯅꯨꯀꯣ
ꯍꯣꯏ
ꯍꯧꯖꯤꯛꯇꯤ ꯇꯥꯔꯦꯗꯅ
ꯎꯝ ꯍꯣꯏ ꯍꯧꯖꯤꯛꯇꯤ ꯇꯥꯔꯕꯅꯤꯅ ꯌꯥꯝ- ꯅꯨꯡꯉꯥꯏꯔꯦꯗ ꯋꯥꯈꯜꯒꯁꯦ ꯅꯧꯊꯣꯛꯔꯦ ꯌꯥꯝ ꯅꯨꯡꯉꯥꯏꯌꯦ ꯀꯔꯤ ꯃꯥꯊꯦꯜ ꯆꯥꯔꯒꯦ ꯏꯅꯥꯎ ꯅꯨꯄꯤꯒꯤ ꯍꯥꯥ
ꯀꯅꯥꯅꯣ ꯁꯤꯅ
ꯀꯅꯥꯅꯣ ꯑꯥ
ꯌꯥꯝ ꯈꯠꯂꯦꯍꯦ
ꯀꯩꯅꯣ ꯁꯤ ꯅꯨꯄꯤꯁꯦ ꯃꯤꯅ ꯍꯥꯏꯕꯒ ꯑꯝꯇ ꯈꯨꯝꯗꯦꯕ
ꯀꯥꯏꯗꯒꯤ ꯂꯥꯕ꯭ꯔ ꯁꯤ ꯅꯨꯄꯤꯁꯦ
ꯍꯥꯥ
ꯀꯥꯏꯗꯒꯤ ꯂꯛꯄ꯭ꯔꯕ
ꯑꯩꯅꯤꯅꯦꯍꯦ ꯀꯩꯅꯣꯅꯦꯍꯦ ꯉꯥꯎꯔꯕꯣ
ꯑꯁ ꯀꯅꯥ ꯀꯅꯥ ꯂꯩꯕꯅꯣ ꯅꯪ
ꯑꯩ ꯑꯩ ꯑꯩꯒ ꯏꯃꯥꯒ ꯂꯩꯔꯤ ꯀꯩꯅꯣ
ꯑꯩꯁ ꯑꯩꯗꯤ ꯅꯅꯥꯎ ꯅꯨꯄꯤꯒꯤ ꯈꯨꯟꯖꯦꯜ ꯇꯥꯏꯌꯦꯗ
ꯑꯣ ꯑꯗꯨꯗꯤ ꯃꯥ ꯉꯁꯤ ꯂꯥꯛꯄ ꯊꯕꯛ ꯑꯃ ꯂꯩꯕꯒꯤꯀꯣ
ꯁꯤꯗꯧꯔꯦꯍꯦ ꯌꯥꯝ ꯁꯥꯥꯕꯁꯤꯗ
ꯑꯥ ꯀꯩꯅꯣ ꯅꯣꯏ ꯀꯩ ꯃꯊꯦꯜ ꯆꯥꯔꯒꯦ ꯍꯥꯏꯔꯁꯨ ꯈꯨꯝꯗꯦꯅꯦ
ꯈꯨꯝꯗꯦꯕ ꯈꯣꯏꯔꯣ ꯑ ꯑꯜꯂꯨꯒ ꯑꯁ ꯍꯥꯏꯕ ꯍꯩꯇꯦꯍꯦ ꯃꯁꯔꯨꯝ
ꯑꯁ ꯍꯥꯎꯔꯝꯅꯤꯗ
ꯍꯥꯎꯋꯦ ꯉꯁꯤ ꯈꯛꯇꯅꯦ
ꯀꯥꯏꯗꯒꯤ ꯂꯧꯔꯤꯕ
ꯈꯪꯗꯦ ꯑꯩꯁꯨ ꯂꯧ ꯆꯠꯄ ꯃꯣꯏꯁꯤꯡꯅ ꯄꯨꯔꯛꯄꯅꯦ
ꯉꯥꯏꯈꯣ ꯅꯣꯡ ꯇꯥꯕ꯭ꯔꯣ ꯅꯣꯏꯗ
ꯇꯥꯏꯌꯦ
ꯑꯩꯈꯣꯏꯗꯁꯨ ꯅꯣꯡ ꯇꯥꯏꯌꯦ
ꯂꯦꯞꯈꯣ ꯍꯥꯏꯌꯣ
ꯅꯪ ꯃꯊꯛꯇ ꯂꯩꯕ ꯍꯥꯏꯕꯤꯌꯣ
ꯑꯁ ꯅꯪ ꯍꯥꯏꯔꯗꯤ ꯂꯦꯞꯇꯣꯏꯕ ꯑꯩ ꯍꯥꯏꯔꯗꯤꯀꯣ
ꯎꯝ
ꯌꯥꯗꯕ
ꯀꯩꯒꯤ ꯏꯁ ꯅꯣꯡ ꯇꯥ ꯇꯥꯗꯅꯤꯉꯥꯏ ꯍꯥꯏꯕꯤꯌꯨ ꯍꯥꯏꯔꯒ ꯂꯧꯁ- ꯁꯨꯕꯅꯤꯅ ꯍꯥꯏꯅꯦ
ꯍꯦꯒ
ꯀꯩ ꯅꯣ ꯀꯩꯅꯅꯦꯍꯦ ꯃꯊꯟꯇ ꯉꯥꯡꯉ ꯃꯊꯟꯇ ꯅꯣꯛꯑ ꯂꯩ ꯍꯣꯏ
ꯇꯥꯕ꯭ꯔꯣ
ꯍꯧꯖꯤꯛꯀꯤꯗꯣ ꯃꯥ ꯍꯛꯆꯥꯡ ꯅꯨꯡꯉꯥꯏꯇꯦ ꯍꯥꯏꯕ꯭ꯔꯣ
ꯎꯝ ꯅꯨꯉꯥꯏꯇꯦ ꯍꯥꯏꯌꯦ
ꯀꯩꯒꯤ ꯍꯛꯆꯥꯡ ꯅꯨꯡꯉꯥꯏꯇ꯭ꯔꯗꯤ ꯍꯤꯗꯥꯛ ꯆꯥꯎ ꯍꯥꯏꯌꯨꯀꯣ
ꯑꯣ ꯅꯣꯛꯅꯤꯡꯕꯒꯤ ꯍꯤꯗꯥꯛ ꯄꯤꯖꯒꯦ
ꯍꯣꯏ ꯅꯣꯛꯅꯤꯡꯕꯒꯤ ꯍꯤꯗꯥꯛ ꯄꯤꯖꯕꯤꯌꯣꯕ
ꯅꯪꯁꯨ ꯆꯥꯕ꯭ꯔꯣ
ꯑꯩꯗꯤ ꯅꯣꯛꯅꯤꯡꯕꯒꯤ ꯍꯤꯗꯥꯛ ꯆꯥꯗꯤꯌꯦ
ꯅꯪꯁꯨ ꯆꯥꯎ
ꯑꯩ ꯆꯥꯅꯤꯡꯗꯦ
ꯃꯥꯁꯨ ꯆꯥꯅꯤꯡꯗꯦꯌꯦ ꯅꯪ ꯆꯥꯗ꯭ꯔꯗꯤ ꯃꯥꯁꯨ ꯆꯥꯔꯣꯏ ꯍꯥꯏ
ꯏꯁ ꯑꯩꯗꯤ ꯑꯩꯗꯤ ꯆꯥꯗ꯭ꯔꯁꯨ ꯌꯥꯏ ꯀꯩꯅꯣ ꯃꯥ ꯃꯥ ꯆꯥꯎ ꯍꯥꯏꯕꯅꯦ ꯑꯩꯗꯤ
ꯃꯥ ꯆꯅꯤꯡꯗꯦ ꯍꯥꯏꯑꯦ
ꯆꯥꯅꯤꯡꯗ꯭ꯔꯁꯨ ꯆꯥꯎꯋꯣ ꯍꯥꯏꯌꯣ
ꯆꯥꯕ ꯇꯜꯂꯦ ꯍꯌꯦ
ꯆꯥꯅꯤꯡꯗ꯭ꯔꯁꯨ ꯆꯥꯎ ꯍꯥꯏꯌꯣ ꯍꯛꯆꯥꯡ ꯐꯅꯤꯡꯉꯥꯏ
ꯃꯥꯗꯤ ꯆꯥꯅꯤꯡꯗꯦ ꯍꯥꯏ ꯀꯩꯗꯧꯔꯤꯅꯣ
ꯑꯩꯔꯣ
ꯑꯥꯎ
ꯑꯩꯗꯤ ꯑꯩꯗꯤ ꯍꯧꯖꯤꯛꯁꯦ ꯆꯥꯛ ꯇꯣꯛꯄꯒꯤꯀꯣ ꯐꯝꯃꯒ ꯂꯩꯌꯦ
ꯑꯁ
ꯅꯪꯗꯤ
ꯐꯝꯃꯤ
ꯐꯝꯃꯦ
ꯎꯝ
ꯂꯦꯞꯄꯨ ꯌꯥꯗ꯭ꯔꯣ
ꯑꯁ ꯂꯦꯞꯄ ꯇꯜꯂꯦ
ꯂꯦꯞꯄꯗꯨ ꯋꯥꯕ꯭ꯔꯣ
ꯀꯩꯕꯣ
ꯂꯦꯞꯄ ꯋꯥꯕ꯭ꯔꯥ ꯍꯥꯏꯕ ꯁꯤꯁꯨꯝꯗ ꯇꯧꯕꯤꯌꯨꯅꯦ
ꯂꯦꯄꯗꯤ ꯋꯥꯏ
ꯎꯝ ꯑꯩꯗꯤ ꯂꯦꯄꯤꯅꯦ ꯑꯩꯗꯤ ꯂꯦꯞꯄꯤꯅꯦ
ꯅꯆꯤꯟꯗꯨꯒ ꯅꯪ ꯉꯁꯥꯏ ꯐꯝꯃꯤ ꯍꯥꯏꯔꯒ
ꯄꯤꯅꯦ ꯐꯤ ꯊꯨꯞ ꯄꯤꯅꯦ
ꯑꯁ
ꯅꯪ ꯁꯤꯗꯤ ꯃꯤꯅꯦ ꯍꯥꯏꯕ ꯋꯥ ꯑꯝꯇ ꯈꯪꯗꯦꯕ
ꯅꯪꯅ ꯍꯥꯏꯕ ꯂꯥꯜꯂꯦꯕ
ꯑꯦ ꯐꯤ ꯊꯨꯞꯄꯤꯅꯦ ꯍꯥꯏꯔꯒ ꯑꯩ ꯂꯥꯜꯂꯒꯦ ꯀꯥꯏꯗ
ꯅꯪ ꯉꯁꯥꯏ ꯐꯝꯃꯤꯌꯦ ꯍꯥꯏꯔꯒ
ꯑꯩ ꯉꯁꯥꯏ ꯉꯁꯥꯏꯗꯨꯗꯤ ꯐꯝꯕꯒꯤ ꯐꯝꯃꯦ ꯍꯥꯏꯕꯅꯤ ꯀꯩꯅꯣ
ꯗꯨꯒ ꯉꯁꯤꯅ ꯂꯦꯞꯄꯤꯕ
ꯍꯣꯏ ꯍꯧꯖꯤꯛꯅ ꯃꯨꯛ ꯂꯦꯞꯄꯒ ꯂꯩꯕ
ꯂꯦꯞ ꯀꯅꯨ ꯐꯝꯃꯨ
ꯉꯁꯥꯏꯅꯅꯦ ꯑꯩꯅꯦ
ꯎꯝ
ꯐꯝꯃꯒ ꯂꯩꯕ ꯑꯗꯨꯒ ꯍꯧꯖꯤꯛꯅꯅꯦ ꯑꯩꯅꯦ ꯐꯤ ꯊꯨꯞꯄꯒ ꯂꯩꯕ ꯈꯪꯕ꯭ꯔꯥ
ꯍꯣ ꯈꯪꯉꯦ ꯈꯪꯉꯦ
ꯏꯁ ꯅꯪꯁꯨꯨ ꯕꯦꯔꯅꯤꯍꯦ
ꯀꯔꯤ
ꯅꯪꯁꯨ ꯉꯥꯎꯕ꯭ꯔꯥ ꯈꯪꯗꯦꯍꯦ
ꯑꯣ ꯑꯩ ꯉꯥꯎꯋꯦ
ꯉꯥꯎꯕꯒꯤ ꯍꯤꯗꯥꯛ ꯆꯥꯎ ꯒꯨꯂꯤ ꯆꯥꯎ ꯑꯗꯨꯗꯤ
ꯑꯁ ꯒꯨꯂꯤꯁꯨ ꯆꯅꯤꯡꯗꯦ
ꯀꯩꯒꯤ
ꯑꯁ ꯍꯥꯎꯇꯦꯕ
ꯒꯨꯂꯤ ꯍꯥꯎꯕꯅꯤꯍꯦ
ꯑꯁ ꯍꯥꯎꯇꯦ
ꯑꯩꯗꯤ ꯒꯨꯂꯤꯁꯦ ꯍꯥꯎꯋꯦ ꯅꯪꯒꯤꯁꯨ
ꯅꯪ ꯅꯪꯒꯤ ꯍꯥꯎꯔꯁꯨ ꯑꯩꯒꯤꯗꯤ ꯍꯥꯎꯇꯦ
ꯅꯪꯁꯦ ꯌꯥꯝ ꯄꯪꯉꯤꯗ ꯍꯥ ꯑꯍꯥꯎꯕ ꯄꯣꯠꯇꯣ ꯍꯥꯎꯇꯦ ꯍꯥꯏꯌꯦ
ꯑꯁ ꯒꯨꯂꯤꯕꯨ ꯑꯍꯥꯎꯕ ꯄꯣꯠ ꯒꯨꯂꯤꯕꯨ ꯑꯍꯥꯎꯕ ꯄꯣꯠꯔꯣ
ꯍꯣꯏ
ꯑꯗꯨꯗꯤ ꯅꯪ ꯒꯨꯂꯤ ꯄꯪꯆꯥꯗ ꯆꯥꯕ ꯑꯣꯏꯔꯝꯅꯤ
ꯎꯝ
ꯑꯁ ꯒꯨꯂꯤꯕꯨ ꯄꯪꯆꯥ ꯆꯥꯒꯅꯨꯍꯦ ꯃꯁꯤ ꯅꯨꯄꯤꯁꯦ
ꯀꯩ ꯐꯨꯔꯤꯠꯅꯣ ꯍꯣꯏ ꯍꯣꯏ ꯀꯩ ꯍꯥꯏꯕ
ꯒꯨꯂꯤꯗꯣ ꯄꯪꯆꯥ ꯆꯥꯒꯅꯨ ꯍꯥꯏꯕ
ꯑꯣ ꯑꯣ ꯐꯠꯇꯕ꯭ꯔꯣ
ꯎꯝ ꯐꯠꯇꯦ
ꯀꯩꯒꯤ
ꯑꯁ ꯈꯪꯗꯦ ꯑꯩꯁꯨ
ꯅꯣꯏꯒꯤ ꯆꯨꯖꯥꯛꯇꯣ ꯃꯨꯜꯂꯕꯣ ꯃꯨꯜꯂꯕꯣ
ꯑꯁ ꯋꯥꯠꯂꯤꯗꯥ
ꯍꯧꯖꯤꯛ ꯈꯛꯇ ꯐꯨꯠꯂꯤꯔꯣ
ꯎꯝ ꯉꯁꯤꯗꯒꯤ ꯒꯨꯂꯤꯗꯣ ꯄꯪꯁꯥ ꯆꯥꯕꯗꯣ ꯇꯣꯛꯑꯣꯀꯣ
ꯑꯧ
ꯅꯆꯦꯅ ꯍꯥꯏꯔꯤꯁꯦꯇꯥꯔ ꯇꯥꯕ꯭ꯔꯣ
ꯇꯥꯏꯌꯦꯃꯦ ꯇꯥꯗ꯭ꯔꯣ
ꯇꯥꯌꯦ
ꯑꯩꯅ ꯍꯥꯏꯕ ꯋꯥꯁꯦ ꯌꯥꯔꯣ ꯀꯩꯗꯧꯒꯦ ꯇꯥꯃꯣ ꯅꯪꯅꯅꯦ ꯍꯥꯏꯔꯤ ꯋꯥꯔꯤꯗꯣ ꯑꯩꯗꯤ ꯍꯧꯖꯤꯛꯀꯤꯗꯤ ꯌꯥꯕ ꯉꯝꯈꯤꯔꯣꯏ ꯌꯥꯕ ꯉꯝꯈꯤꯔꫭ ꯀꯔꯤ ꯍꯥꯏꯕꯅꯣ
ꯅꯪꯅ ꯌꯥꯕ ꯉꯝꯃꯣꯏ ꯍꯥꯏꯕꯗꫭ ꯀꯔꯤꯒꯤ
ꯑꯩꯗꯤ ꯍꯧꯖꯤꯛ ꯌꯥꯝꯅ ꯅꯧꯔꯤꯌꯦ ꯏꯁꯩ ꯑꯝꯇ ꯆꯛꯂꯛꯑꯣ ꯏꯁꯩ ꯑꯃꯇꯪ ꯁꯛꯂꯛꯑꯣ ꯊꯣꯏꯕꯤ
ꯀꯔꯤꯕꯥ
ꯏꯁꯩ ꯑꯃꯈꯛꯇ ꯁꯛꯄꯤꯔꯛꯑꯣ ꯍꯥꯏꯕ ꯑꯩ ꯇꯥꯒꯦ ꯍꯥꯏꯕ
ꯑꯁ ꯇꯜꯂꯦ
ꯀꯩꯒꯤ ꯇꯜꯂꯤꯅꯣ ꯏꯀꯥꯏ ꯊꯤꯕ ꯁꯥꯥꯔꯅꯨ ꯅꯇꯧ ꯈꯪꯖꯩ ꯏꯕꯦꯝꯃ
ꯅꯪ ꯍꯥꯟꯅ ꯁꯛꯑꫭ
ꯏꯕꯦꯝꯃ ꯑꯩꯒꯤꯁꯨ ꯑꯥꯏꯔꯟ ꯇꯧꯕꯤꯌꯣ ꯑꯩ ꯍꯟꯗꯛ ꯃꯔꯛꯁꯦꯀꯣ ꯇꯥꯕ꯭ꯔꯣ ꯇꯥꯕ꯭ꯔꯣ ꯅꯪ ꯅꯪꯒꯤ ꯃꯁꯛꯇꯣ ꯑꯩ ꯌꯥꯝ ꯑꫭꯏꯅꯤꯡꯉꯦ
ꯎꯅꯤꯡꯕ꯭ꯔꫭ
ꯍꯣꯏ
ꯑꯗꯨꯗꯤ ꯅꯣꯡꯃ ꯂꯥꯛꯑꯣ
ꯅꯪ ꯂꯥꯛꯑꯣ
ꯑꯁ ꯑꯩꯗꯤ ꯂꯥꯛꯀꯗꯕꯗꯣ ꯘꯔꯤ ꯂꯩꯇꯦꯕ
ꯀꯔꯤ
ꯘꯔꯤ ꯂꯩꯇꯦ ꯅꯣꯏꯒꯤꯗꯤ ꯘꯔꯤ ꯌꯥꯝ ꯂꯩꯕ ꯃꯥꯜꯂꯦ ꯑꯗꯨꯒꯤ
ꯑꯩꯈꯣꯏꯒꯤ ꯒꯔꯤ ꯂꯩꯇꯕꯒꯤꯅꯦ
ꯌꯥꯝ ꯂꯩꯕ ꯃꯥꯜꯂꯦ ꯅꯁꯛꯇ ꯅꯁꯛꯇꫭ ꯘꯔꯤ ꯌꯥꯝ ꯂꯩꯕ ꯃꯥꯜꯂꯦ
ꯏꯁ ꯅꯪꯁꯨ ꯕꯦꯔꯥꯅꯤꯍꯦ ꯑꯗꯨꯗꯤ ꯑꯩꯁꯨ ꯅꯥꯟꯅ ꯅꯁꯛꯇꫭ ꯘꯔꯤ ꯌꯥꯝ ꯂꯩꯕ ꯃꯥꯜꯂꯦ
ꯎꯝ
ꯑꯗꯨꯃꯥꯏꯅ ꯍꯥꯏꯔꯗꯤ ꯌꯥꯕ꯭ꯔꯣ
ꯅꯪ ꯒꯨꯂꯤ ꯌꯥꯝ ꯆꯥꯃꯟꯕꯒꯤ ꯘꯔꯤ ꯌꯥꯝ ꯂꯩꯗꯧ ꯃꯥꯜꯂꯦ
ꯑꯁ ꯅꯪꯁꯨ ꯕꯦꯔꯥꯅꯤꯍꯦ
ꯀꯔꯤꯒꯤ ꯀꯔꯤꯒꯤ ꯕꯦꯔꯥ ꯇꯥꯕ
ꯑꯩ ꯒꯨꯂꯤ ꯆꯥꯔꯦꯅꯛ ꯀꯃꯥꯏꯅ ꯑꯩꯒ ꯑꯩ ꯒꯨꯂꯤ ꯆꯥꯔꯦꯅ ꯀꯃꯥꯏꯅ ꯑꯩ ꯘꯔꯤ ꯂꯩꯗꯣꯏꯅꯣ
ꯑꯁ ꯑꯩꯅ ꯍꯥꯏꯕꯁꯦ ꯆꯨꯝꯕ ꯋꯥꯅꯦ ꯀꯩꯅꯣ ꯅꯀꯣꯛꯇꯣ ꯉꯥꯎꯕ꯭ꯔꫭ ꯅꯪ
ꯅꯪꯁꯨ ꯉꯥꯎꯕ ꯃꯥꯜꯂꯤꯗ
ꯅꯀꯣꯛ ꯆꯥꯛꯄ ꯃꯥꯜꯂꯦ ꯒꯨꯂꯤ ꯌꯥꯝ ꯆꯥꯔꯗꯤ ꯘꯔꯤ ꯌꯥꯝ ꯂꯩ ꯍꯥꯏ
ꯑꯗꯨꯗꯤ ꯅꯪꯁꯨ ꯒꯨꯂꯤ ꯆꯥꯔꯣꯅꯦ ꯍꯣꯏ ꯑꯗꯨꯗꯤ ꯅꯪꯁꯨ ꯒꯨꯂꯤ ꯆꯥꯔꯣꯕ ꯒꯥꯔꯤ ꯌꯥꯝ ꯂꯩꯅꯤꯡꯉꯦ
ꯑꯩꯗꯤ ꯒꯨꯂꯤ ꯆꯥꯕꯗꯣ ꯑꯩꯗꯤ ꯏꯁꯥ ꯑꯦ ꯌꯥꯝ ꯀꯟꯂꯦ
ꯎꯝ
ꯅꯪꯁꯦ ꯅꯁꯥ ꯌꯥꯝ ꯁꯣꯟꯕꯅꯤꯅ ꯒꯨꯂꯤ ꯌꯥꯝ ꯆꯥꯎ
ꯑꯩ
ꯑꯁ ꯑꯩ ꯉꯁꯥꯏ ꯆꯥꯒꯅꯣ ꯍꯥꯏꯔꯒ ꯍꯧꯖꯤꯛ ꯆꯥꯎ ꯍꯥꯏ
ꯅꯪꯁꯨ ꯉꯥꯎꯈ꯭ꯔꯕ ꯃꯥꯜꯂꯦꯗ ꯑꯃꯨꯛ ꯆꯥꯎ ꯍꯥꯏ ꯑꯃꯨꯛ ꯆꯥꯒꯅꯨ ꯍꯥꯏ
ꯍꯣꯏ ꯆꯥꯔꯣ ꯆꯥꯔꯣ ꯆꯥꯔꯣ
ꯆꯥꯕ ꯌꯥꯔꯕꯣ
ꯑꯥ ꯌꯥꯝ ꯆꯥ ꯑꯥ ꯌꯥꯝ